ꯍ
ꯇꯥꯗꯞ
ꯅꯪꯒꯤ ꯃ ꯁꯀꯤ ꯍꯦ ꯇꯥꯏ ꯇꯥꯏ ꯇꯥꯏꯅꯦ ꯃꯤꯡꯁꯤꯒ ꯑꯩꯁꯨꯨꯝ ꯀꯤꯈ꯭ꯔꯕꯅꯤꯒ
ꯀ ꯀ
ꯑꯁ ꯍꯥꯏꯕ ꯉꯝꯗꯦ ꯑꯩ ꯑꯣ
ꯅꯦꯗ ꯎꯗꯣ ꯎꯝ ꯑꯗꯨꯗꯩ ꯑꯁ ꯑꯁꯤꯒꯤꯁꯦ ꯈꯔ ꯕꯦꯔꯥ ꯀꯥꯔꯒ ꯂꯩꯅꯦ ꯑꯩ ꯉꯁꯤ
ꯑ
ꯇꯨꯗꯒꯤ ꯌꯥꯗ꯭ꯔꯦ ꯍꯧꯖꯤꯛꯁꯦ ꯆꯥꯛ ꯊꯣꯡꯕ꯭ꯔꯣ
ꯑ ꯊꯣꯡꯅꯤꯡꯉꯥꯏ ꯇꯧꯋꯦ ꯍꯣꯏ
ꯈꯔꯤ ꯌꯦꯟꯖꯥꯡ ꯊꯣꯡꯒꯦꯔꯣ ꯎꯝ
ꯑꯪꯀꯜꯅ ꯑꯃꯨꯛꯀ ꯕꯦꯝꯕꯨ ꯁꯨꯠ ꯄꯨꯔꯛꯑꯦ ꯉꯁꯤ ꯁꯇꯔꯗꯦ ꯑꯣꯏꯕꯒꯤ ꯑꯗꯨꯒ ꯅꯦꯝꯕꯨꯁꯨ ꯆꯥꯁꯤꯔꯅ ꯀꯨꯀꯥꯔꯗ ꯀꯥꯞꯈ꯭ꯔꯦ ꯈꯪꯗꯦ ꯀꯔꯤ ꯀꯔꯤ ꯍꯥꯞꯂꯒ ꯆꯥꯁꯤꯔ
ꯅꯪꯗꯤ
ꯎꯝ
ꯑꯩꯗꯤ ꯁꯣꯏꯕꯨꯝ ꯀꯔꯤ ꯀ꯭ꯂꯥꯁ
ꯍꯣꯏ
ꯀꯔꯤ ꯍꯥꯏꯕ ꯑꯩ ꯁꯟꯗꯦꯅꯤꯅꯦ ꯍꯌꯦꯡꯗꯤ
ꯑꯦ ꯑꯃꯨꯛꯀꯛ ꯀꯧꯈ꯭ꯔꯦ ꯑꯩ ꯉꯁꯤ ꯁꯟꯗꯦꯔꯥ ꯇꯧꯕ ꯑꯁ ꯆꯥꯔꯖꯁꯨ ꯀꯥꯎꯗꯕꯒꯤ ꯑꯩꯁꯦ ꯑꯃꯨꯛꯀ
ꯔꯣꯍꯤꯗ꯭ꯔꯣ
ꯆꯠꯁꯦ ꯍꯣꯏ ꯑꯩꯗꯤ ꯆꯥꯔꯆ ꯑꯅꯥꯕꯗ ꯍꯧꯖꯤꯛꯀꯥꯟꯗꯤ ꯆꯥꯅꯤꯡꯗꯕ ꯑꯉꯥꯡ ꯄꯣꯛꯄ ꯀꯥꯟꯗꯗꯤ ꯑꯗꯨꯝ ꯆ ꯄꯩꯌꯥꯗꯨ ꯑꯣꯏꯁꯨ ꯀꯣ
ꯎꯝ
ꯀꯣꯛ ꯆꯥꯎ ꯆꯥꯎꯔꯒ ꯑꯗꯨꯝ ꯆꯠꯄꯁꯨ ꯐꯔꯣꯏꯔꯥꯅ ꯈꯟꯕ
ꯍꯣꯏ ꯑꯩ ꯅꯪꯒꯤ ꯋꯥꯔꯤꯁꯦ ꯌꯥꯝ ꯅꯨꯡꯉꯥꯏꯑꯕ ꯄꯥꯎ ꯇꯥꯏꯅꯦ ꯅꯪ ꯅꯨꯄꯥ ꯑꯃꯗ ꯋꯥꯔꯤ ꯌꯥꯝ ꯂꯤꯕ
ꯀꯅꯥꯅꯣ ꯀꯣ
ꯇꯕ꯭ꯔꯥ
ꯀꯔꯤ ꯀꯅꯥꯅꯣ ꯍꯧꯖꯤꯛ ꯑꯩꯈꯣꯏꯒꯤ
ꯀꯅꯥꯉꯣꯟꯗ ꯑꯩ ꯑꯗꯨꯝ ꯂꯤꯕꯤꯕ꯭ꯔꯣꯅꯦ ꯇꯥꯗꯦ
ꯑꯩꯒꯤ ꯑꯪꯀꯜꯗꯣ ꯌꯥꯝꯅ
ꯃꯥꯕꯥꯅꯤꯗ ꯌꯥꯝ ꯐꯕꯅꯦꯅ ꯉꯥꯡꯕꯤꯕꯅꯦ ꯑꯁ ꯍꯧꯖꯤꯛ
ꯑꯩ ꯌꯥꯝ ꯅꯣꯡꯅꯤꯡꯒꯔꯦ
ꯃꯃꯤꯡ ꯑꯩꯅ ꯃꯤꯡ ꯉꯥꯡꯈ꯭ꯔꯗꯤ ꯅꯪ ꯍꯦꯛ ꯍꯦꯛ ꯍꯥꯏꯕ ꯅꯠꯇ꯭ꯔꯣ ꯍꯧꯖꯤꯛꯇꯤ ꯍꯥꯏꯗꯤꯅꯦ ꯑ ꯅꯤꯡꯕ ꯀꯥꯟꯗꯗꯤ ꯍꯥꯏꯁꯨ ꯍꯥꯏꯗꯤꯀ
ꯅ ꯏꯃꯊꯪꯁꯨ ꯉꯥꯡꯒꯅꯨ ꯍꯥꯏꯔꯁꯨ ꯑꯗꯨꯝ ꯉꯥꯡꯕꯅꯤ ꯑꯗꯨ ꯍꯣꯔꯦꯟ ꯑꯩꯅ ꯎꯝ ꯏꯁꯀ꯭ꯔꯤꯟ ꯑꯦ ꯅꯠꯇꯦ ꯦꯀꯣꯔꯗꯤꯡ ꯇꯧꯕꯅꯤ ꯅꯪ ꯑꯃꯨꯛꯀ ꯇꯥꯛꯑꯣ ꯑꯗꯨ ꯑꯣꯏꯔꯗꯤ ꯅꯪ ꯒ꯭ꯌꯥꯟ ꯇꯥꯔꯒꯦ
ꯎ ꯍꯣꯏ ꯍꯣꯏ ꯑꯗꯨ ꯅꯨꯄꯥꯔꯣ ꯅꯨꯄꯤꯔꯣ
ꯅꯨꯄꯥ ꯅꯨꯄꯥ
ꯑꯗꯨ ꯅꯨꯄꯥꯗꯤ ꯑꯩꯈꯣꯏꯒꯤ ꯑꯉꯥꯡ ꯃꯆꯥ ꯑꯣꯏꯔꯝꯅꯤꯗ ꯑꯗꯨꯗꯤ
ꯈꯪꯗꯦ ꯑꯩꯁꯨ ꯑꯣ ꯐꯖꯅ
ꯑꯣ
ꯑꯗꯨꯗꯒꯤ ꯑꯃꯕꯨ ꯁꯨꯃꯥꯏꯅ ꯇꯧꯋꯦ ꯂꯨꯍꯣꯡꯕ ꯀꯨꯏꯒꯦꯅ ꯍꯥꯏꯔꯛꯑꯦꯅ ꯄꯥ ꯂꯥꯁ ꯌꯔꯅ ꯂꯨꯍꯣꯡꯉꯦꯒꯨꯝꯕ ꯍꯥꯏꯔꯛꯄꯦꯕ ꯑꯗꯨꯗꯒꯤ ꯑꯗꯨꯗꯤ ꯏꯆꯦꯔꯣ ꯑꯩ ꯃꯥꯂꯦ
ꯅꯣꯛꯅꯤꯡꯕꯅꯤꯡꯌꯦ ꯌꯥꯝꯅ
ꯀꯅꯥꯅꯣ ꯍꯦ ꯑꯗꯨ ꯅꯨꯄꯥꯗꯨ ꯏꯝꯐꯥꯜꯗ ꯂꯩꯕ ꯃꯤꯔꯣ
ꯑꯦ
ꯐꯤꯅ ꯆꯨꯝꯅ ꯌꯥꯝ ꯐꯥꯕꯒꯤ ꯋꯥꯗ ꯉꯥꯡꯅꯤ
ꯑ ꯁ ꯋꯥꯗꯤ ꯐꯖꯅ ꯍꯥꯏꯊꯣꯛꯈ꯭ꯔꯕꯅꯦ ꯑꯩꯁꯦ
ꯌꯥꯝꯅ ꯐꯕꯅꯦ ꯑꯥꯗꯒꯤ ꯂꯥꯛꯄꯅꯦꯅ ꯍꯥꯏꯕꯅꯦꯕ ꯃꯥꯅꯁꯨ
ꯑꯣ
ꯑꯗꯨꯗꯒꯤ ꯇꯥꯕ꯭ꯔꯣ
ꯑꯥ ꯍꯣꯏ ꯍꯣꯏ ꯍꯧꯖꯤꯛꯇꯤ ꯇꯥꯏ ꯇꯥꯏ ꯇꯥꯏ ꯍꯧꯖꯤꯛꯇꯤ ꯑꯗꯨ ꯅꯪꯒꯤ ꯅꯦꯠꯋꯥꯛꯇꯣ
ꯑꯣ ꯑꯩꯒꯤ ꯍꯟꯗꯛꯁꯦ ꯑꯥꯗꯒꯤ ꯂꯥꯡꯕꯤꯔꯤ ꯅꯦꯠꯋꯔꯛꯁꯦ ꯈꯔ ꯅꯨꯡꯉꯥꯏꯗꯕ
ꯎꯝ ꯑꯗꯨꯅꯦ ꯅꯪꯒꯤ ꯅꯦꯠꯋꯥꯛꯇꯣ ꯀ꯭ꯔꯦꯛ ꯀ꯭ꯔꯦꯛ ꯇꯧꯕ
ꯍꯣꯏ ꯑꯗꯨꯝ ꯇꯧꯔ ꯂꯩꯌꯦ ꯑꯩ ꯑꯃꯨꯛꯀ ꯐꯣꯟꯗꯣ ꯁ꯭ꯋꯤꯆ ꯑꯣꯐ ꯇꯧꯋꯦ ꯐ꯭ꯂꯥꯏꯟ ꯃꯨꯠ ꯑꯣꯟ ꯑꯣꯐ ꯇꯧꯋꯦ ꯀꯣꯜ ꯇꯧꯅꯤꯡꯉꯥꯏ ꯈꯨꯗꯤꯡꯒꯤ
ꯑꯣ ꯑꯣ ꯅꯪꯅ ꯍꯥꯏꯕ ꯅꯨꯄꯥꯗꯣ ꯑꯩ ꯅꯤꯡꯁꯤꯡꯂꯛ ꯭ꯔꯦ ꯃꯥꯅ ꯑꯩꯉꯣꯟꯗ ꯑꯗꯨ ꯋꯥ ꯄꯥꯈꯪ ꯋꯥꯔꯤ ꯁꯥ ꯁꯥꯔꯗꯤ ꯅꯪꯒꯤ ꯅꯨꯄꯥ ꯁꯥꯎꯗ꯭ꯔꯣ ꯍꯥꯏꯕ ꯅꯨ ꯅꯨꯄꯥ ꯑꯣꯏꯔꯝꯅꯤ ꯑꯥ ꯍꯣꯏ ꯍꯣꯏ ꯑꯗꯨ ꯅꯨꯄꯥꯗꯣ ꯑꯩ ꯀꯧꯈ꯭ꯔꯦ ꯃꯤꯡꯁꯨ ꯀꯣ ꯑꯗꯨꯅ ꯑꯩꯅ ꯑꯁ ꯃꯥꯗꯤ ꯌꯥꯝ ꯁꯄꯣꯔꯇꯤꯞ ꯑꯣꯏꯕꯅꯤ ꯍꯥꯏꯅ ꯑꯩ ꯍꯥꯏꯈ꯭ꯔꯕꯅꯦꯕ
ꯑ ꯑꯗꯨꯗꯒꯤ ꯌꯥꯝꯅ ꯐꯩꯌꯦꯅ ꯍꯥꯏꯌꯦꯅ ꯍꯥꯏꯔꯛꯄꯗꯒꯤ ꯑꯩꯁꯦ ꯑ ꯃꯕꯥꯅꯤ ꯑꯅꯤꯃꯛ ꯃꯊꯥ ꯂꯩꯕꯅꯦ ꯑꯩꯅ ꯁꯨꯃꯥꯏꯅ ꯍꯥꯏꯕ ꯃꯑꯣꯟꯗ
ꯖꯦꯜꯗ ꯌꯥꯝ ꯐꯩ ꯀꯧꯈ꯭ꯔꯤꯅꯦ ꯑꯗꯨ ꯀꯣꯜ ꯇꯧꯕꯒꯤꯀꯣ ꯀꯅꯥ ꯀꯅꯥꯅꯁꯨ ꯑꯩ ꯅꯤꯡꯁꯤꯡꯂꯇ꯭ꯔꯦ ꯑꯩ ꯑꯁ ꯑꯁꯤꯗ
ꯈꯔꯗꯤ ꯇꯧꯋꯦ ꯇꯧꯕꯅꯤꯅ
ꯇꯧꯗ꯭ꯔꯗꯤ ꯌꯥꯗ꯭ꯔꯦꯅꯦ ꯍꯦ
ꯍꯣꯏ ꯅꯪꯗꯤ ꯑꯃꯨꯛꯀꯁꯨꯨ ꯂꯣꯏꯔꯝꯒꯅꯤꯀꯣ ꯊꯨꯗꯤ ꯊꯨꯕꯅꯦ
ꯑꯩ ꯊꯕꯛꯁꯨ ꯆꯠꯇꯦ ꯑꯁꯤꯗ ꯑꯗꯨꯝ ꯑꯩꯒꯤ ꯄꯨꯛꯅꯤꯡ ꯆꯪꯈ꯭ꯔꯒ ꯂꯥꯛ ꯄꯀꯣ ꯑ ꯂꯩꯕ ꯍꯧꯖꯤꯛꯀꯥꯟ
ꯑꯣ
ꯎꯝ
ꯇꯧꯒꯗꯕꯅꯤꯗ
ꯍꯣꯏ ꯍꯧꯖꯤꯛꯀꯥꯟꯅꯤ ꯑꯩꯒꯤ ꯃꯇꯝꯁꯦ ꯍꯦꯛ ꯋꯥꯈꯜꯗ ꯑꯁ ꯂꯣꯏꯔꯅꯤ ꯑꯩꯒꯤꯗꯣ ꯆꯞ ꯆꯥꯕꯀꯣ ꯍꯧꯖꯤꯛꯇꯤ ꯑꯩ ꯑꯥ ꯑꯩꯒꯤꯗꯣ ꯑꯁꯤꯗꯣ ꯋꯥꯔꯤ ꯁꯥꯅꯤꯡꯉꯥꯏ ꯑꯩꯒꯤꯁꯦ ꯆꯞ ꯆꯥꯏꯌꯦꯕ
ꯑꯣ
ꯍꯥꯏꯕꯗꯤ ꯍꯧꯖꯤꯛꯁꯦ ꯑꯩ ꯋꯥꯁꯨ ꯌꯥꯝ ꯋꯥꯕꯁꯨ ꯅꯠꯇꯦꯀꯣ ꯑꯗꯨꯝ ꯌꯨꯝꯗ ꯂꯩꯔꯒ ꯑꯗꯨ ꯃꯤꯅꯁꯨ ꯊꯕꯛꯁꯨ ꯄꯤꯗꯦ ꯍꯥꯏꯕꯗꯤ ꯃꯄꯥꯟ ꯁꯨ ꯎꯝ ꯊꯣꯛꯍꯟꯅꯤꯡꯗꯦ ꯃꯤꯈꯣꯏꯅꯀꯣ ꯑꯗꯨꯝ ꯌꯨꯝꯗ ꯂꯩꯔꯒ ꯇꯧꯕꯗꯣ ꯑꯩꯒꯤꯁꯦ ꯗꯥꯎꯗꯤ ꯌꯥꯝ ꯐꯕꯅꯦ ꯍꯧꯖꯤꯛꯀꯟ
ꯍꯣꯏ ꯑꯗꯨ ꯉꯁꯤ ꯑꯃꯥ ꯑ ꯏꯆꯦꯒꯤ ꯑ ꯑꯩꯅ ꯍꯟꯗꯛ ꯁꯝꯃꯔ ꯕ꯭ꯔꯦꯛ ꯆꯠꯄꯒꯤ ꯏꯆꯦ ꯂꯩꯅ
ꯍꯣꯏ꯫
ꯑꯗꯨꯒꯤ ꯃꯅꯥꯎ ꯅꯨꯨꯄꯤꯁꯨ ꯌꯥꯎꯈ꯭ꯔꯕꯅꯦꯀꯣ꯫
ꯑꯥ ꯌꯧꯋꯦ ꯍꯥꯏꯌꯦ‌ ꯃꯥꯁꯦ ꯚꯦꯔꯤꯐꯥꯏꯠ ꯇꯧꯗꯅ ꯂꯩꯕ ꯑꯩ꯫ ꯅꯝꯕꯔ ꯄꯤꯊꯣꯛꯈ꯭ꯔꯒ ꯇꯧꯕꯤꯌꯣ ꯍꯥꯏꯔꯒ ꯍꯥꯏꯈ꯭ꯔꯦ ꯍꯥꯏꯈ꯭ꯔ ꯃꯥꯜꯂꯦ꯫ ꯑꯣ ꯌꯥꯝ ꯐꯥꯔꯦ ꯃꯥꯁꯨ ꯌꯥ ꯋꯥ ꯌꯥꯒꯅꯤ꯫
ꯎꯝ ꯐ꯭ꯔꯤ ꯃꯇꯝꯗ ꯇꯧꯔꯁꯦꯅ ꯍꯥꯏꯈ꯭ꯔꯕꯅꯤ ꯃꯉꯣꯟꯗ ꯍꯧꯖꯤꯛꯇꯤ ꯆꯥꯛ ꯍꯦꯟꯖꯥꯡ꯫ ꯀꯨꯝꯕ ꯌꯨꯝꯗ ꯂꯩꯕꯅꯤ ꯊꯣꯡꯅꯤꯉꯥꯏ ꯃꯥꯜꯂꯦꯕ ꯃꯥꯗꯣ꯫
ꯑꯣ ꯑꯣ꯫
ꯑꯗꯨꯅ ꯑꯩꯅ ꯍꯣꯔꯦꯟꯅ ꯇꯥꯎꯕ ꯍꯧꯔꯁꯦ ꯑꯗꯨꯗꯤ ꯅ ꯍꯩꯈ꯭ꯔꯕꯅꯦ꯫
ꯑꯣ ꯑꯣ ꯍꯣꯏ ꯍꯣꯏ꯫ ꯑꯗꯨꯃꯥ ꯌꯨꯝ ꯑꯃꯨꯛꯀ ꯆꯠꯈ꯭ꯔꯕ꯭ꯔꯥ ꯅꯠꯇ꯭ꯔꯒ ꯑꯩꯈꯣꯏ ꯌꯨꯝꯗ ꯂꯩꯔꯤꯕ꯭ꯔꯥ꯫
ꯑꯩꯈꯣꯏꯗ ꯂꯩꯔꯤꯕ ꯃꯥꯜꯂꯦ ꯃꯥꯗꯣ ꯍꯥꯛ ꯆꯤꯠꯀꯨꯝꯕꯗ ꯆꯠꯀꯦꯔꯥ ꯈꯪꯗꯦ꯫
ꯑꯣ ꯑꯣ ꯑꯁ ꯑꯗꯨ ꯃꯥꯒꯤ ꯃꯆꯦꯁꯨ ꯑꯃ ꯂꯩꯗꯅ ꯑꯉꯥꯡ ꯑꯉꯥꯡ꯫ ꯄꯨꯔꯒ ꯂꯩꯕ ꯅꯨꯄꯤ ꯑꯃꯗꯣ ꯅꯪꯒꯤ꯫ ꯗꯦꯂꯤꯗ ꯂꯩꯕ ꯅꯠꯇꯕ ꯑꯗꯨꯕꯨꯁꯨ꯫ ꯑꯩꯅ ꯌꯥꯝꯅ ꯇꯧꯍꯟꯅꯤꯡꯉꯤꯅꯦ꯫
ꯍꯣꯏ ꯇꯥꯎꯔꯗꯤ ꯐꯅꯤ ꯃꯥꯁꯨ꯫
ꯃꯥꯒꯤ ꯐꯣꯟ ꯌꯥꯗꯦ ꯍꯥꯏꯕꯒꯤ ꯑꯩ꯫
ꯑꯣ ꯎꯝ꯫ ꯑꯩꯒꯤꯁꯨ ꯌꯥꯗꯕ ꯃꯔꯛ ꯃꯔꯛ ꯂꯩ ꯂꯩꯌꯦ ꯑꯩꯒꯤꯁꯨ ꯍꯦꯡ ꯆꯠ ꯆꯠ꯫ ꯃꯇꯝ ꯂꯩꯌꯦ ꯄꯥꯏ ꯃꯟꯕ ꯒꯤꯔꯥ ꯈꯪꯗꯦ ꯍꯧꯖꯤꯛꯀꯥꯟ꯫
ꯑꯣ ꯃꯥꯁꯨ ꯌꯥꯝ ꯋꯥꯈ꯭ꯔꯕꯅꯤ ꯍꯥꯏꯕꯀꯣ꯫
ꯑꯣ꯫
ꯍꯥꯏ ꯅꯍꯥꯟꯁꯨ ꯃꯥ ꯁꯦꯕꯦꯟ꯫ ꯁꯚꯦꯟ ꯃꯟꯁꯇꯔꯥ ꯁꯤꯛꯁ ꯃꯟꯁꯔꯥ ꯈꯪꯗꯦ ꯑꯗꯨ ꯑꯣꯏꯔꯁꯨ ꯑꯉꯥꯡ ꯑꯗꯨꯝ ꯃꯤꯒꯤ ꯑꯉꯥꯡ ꯂꯧꯔꯒ ꯂꯩꯕꯗꯣ꯫ ꯑꯁꯤꯗꯒꯤ ꯈꯣꯏꯅ ꯅꯨꯡꯉꯥꯏꯔꯤꯅꯦꯕ ꯀꯣ꯫ ꯊꯥ ꯑꯃꯗ ꯀꯥꯌꯥꯔ꯫ ꯃꯔꯤꯔꯥ ꯄꯤꯌꯦ ꯍꯥꯏꯌꯦ ꯃꯔꯤ ꯃꯔꯤꯔꯥ ꯑꯍꯨꯝꯔꯥ ꯄꯤꯌꯦ ꯍꯥꯏꯌꯦ꯫ ꯑꯉꯥꯡ ꯂꯧꯕꯗꯣ ꯑꯗꯨ ꯑꯉꯥꯡ ꯂꯧꯕꯁꯦ꯫ ꯑꯦ ꯃꯣꯔꯅꯤꯡꯗꯒꯤ ꯏꯚꯤꯅꯤꯡ ꯐꯥꯎ ꯃꯥꯒꯤ ꯑꯉꯥꯡꯒꯤ ꯃꯃꯥ ꯍꯜꯂꯛꯇꯕ ꯐꯥꯎ ꯂꯧꯕ꯫ ꯀꯣ ꯑꯗꯨ꯫ ꯃꯥꯁꯦ ꯔꯦꯁꯄꯣꯟꯁꯤꯕꯤꯂꯤꯇꯤꯁꯨ ꯂꯩꯌꯦꯕ ꯍꯧꯖꯤꯛꯇꯤ ꯊꯣꯛꯈ꯭ꯔ ꯃꯥꯜꯂꯦ꯫ ꯃꯥꯁꯨ ꯂꯧꯕ ꯉꯝꯗꯕꯀꯣ ꯑꯩꯈꯣꯏ ꯄꯣꯛ ꯆꯥꯎꯔꯗꯤꯀꯣ꯫ ꯀꯔꯤꯁꯨ ꯇꯧꯕ ꯉꯝ꯫ ꯗꯕꯅꯤ ꯑꯩꯈꯣꯏ ꯒꯤ ꯑꯥ ꯀꯔꯤꯅꯣ ꯑꯩꯈꯣꯏꯒꯤ ꯊꯝꯃꯣꯏꯗꯗꯤ ꯑꯗꯨꯝ ꯇꯧꯅꯤꯡꯕ꯫ ꯇꯧꯕ ꯉꯝꯕꯒꯨꯝ ꯇꯧꯕ ꯍꯦꯛ ꯇꯧꯔꯗꯤ ꯐꯤꯖꯤꯀꯦꯜꯗꯣ ꯑꯗꯨꯝ꯫ ꯌꯥꯗꯕꯀꯣ ꯑꯗꯨ ꯃꯥꯕꯨꯁꯨ ꯑꯩꯅ ꯅꯨꯡꯁꯤꯕꯅꯤꯗ꯫
ꯎꯝ ꯃꯥꯒꯤ ꯅꯨꯄꯥꯒꯤ ꯐꯣꯟꯒꯨꯝꯕꯗꯣ ꯄꯥꯏꯔꯒ ꯇꯥꯎꯕ ꯌꯥꯔꯤꯗꯤ ꯐꯥꯗꯣꯏꯅꯦ ꯑꯁꯤ꯫ ꯁꯤꯗꯤ ꯈꯔꯥ ꯃꯥ ꯑꯉꯥꯡ ꯂꯥꯎꯕ ꯃꯍꯨꯠꯇꯤ ꯑꯣ꯫
ꯃꯥꯒꯤ ꯅꯨꯄꯥꯅꯒ ꯂꯩꯃꯤꯟꯅꯗꯦꯅꯦ ꯑꯗꯨ ꯅꯨꯄꯤꯗꯣ꯫ ꯃꯥꯒꯤ ꯅꯨꯄꯥꯅ ꯑꯗꯥ ꯂꯩꯒꯅꯤ꯫ ꯌꯥꯝ ꯐꯠꯇ꯭ꯔꯒ ꯑꯩꯈꯣꯏ꯫ ꯑꯥ ꯑꯩꯒꯤ ꯅꯨꯄꯥꯒꯤ ꯃꯅꯥꯎ ꯅꯨꯄꯥ ꯂꯩꯌꯦꯗꯅ꯫ ꯌꯨꯝꯗ ꯂꯩꯕ ꯅꯨꯄꯥꯗꯣ ꯑꯗꯨꯒꯤ꯫ ꯅꯨꯄꯥꯒꯤ ꯐꯣꯟ ꯇꯦꯕ꯭ꯂꯦꯠ ꯄꯥꯏꯕ ꯃꯥꯜꯂꯦ ꯑꯗꯨ ꯇꯦꯕ꯭ꯂꯦꯠꯇ ꯌꯥꯔꯤ꯫ ꯗꯤ ꯌꯥꯏꯅꯦ ꯈꯪꯗꯦ ꯌꯥꯗꯕ꯭ꯔꯥ꯫
ꯑꯩ ꯑꯩꯁꯨ ꯇꯦꯕ꯭ꯂꯦꯠꯇ ꯄꯥꯏꯔꯒ ꯂꯩꯕꯅꯦ ꯍꯧꯖꯤꯛꯀꯥꯟ꯫
ꯑꯣ ꯑꯗꯨꯗꯤ ꯃꯥꯕꯨꯁꯨ ꯑꯃꯔꯛꯇꯤ ꯍꯥꯏꯌꯣ ꯅꯪꯪ ꯅꯝꯕꯔ ꯂꯩꯔꯗꯤ꯫
ꯑꯩꯑꯣꯟꯗꯗꯤ꯫
ꯉꯥꯏꯔꯝ ꯃꯅꯤꯅ ꯅꯍꯁꯨ ꯍꯣꯏꯁꯨ ꯑꯗꯨꯝ ꯀꯝꯃꯣ ꯐꯣꯟ ꯑꯅꯥꯎꯕ ꯄꯥꯏꯕꯒꯨꯝꯕ ꯂꯎꯕꯒꯤꯀꯣ ꯌꯥꯗ꯭ꯔꯦꯕ ꯂꯩꯔꯝꯗ꯭ꯔꯦ
ꯂꯩꯔꯝꯒꯅꯤ ꯑꯩꯈꯣꯏ ꯐꯦꯃꯤꯂꯤꯒꯤ ꯒ꯭ꯔꯨꯞꯇ
ꯇꯥꯟꯒꯦꯔꯥꯒꯨꯝꯕꯗꯤ ꯈꯪꯗꯦꯀꯣ ꯃꯥ ꯇꯧ ꯇꯧꯅꯤꯡꯉꯦꯅ ꯍꯥꯏꯔꯝꯕ꯭ꯔꯥ
ꯑ ꯃꯥꯕꯨ ꯑꯩ ꯋꯥꯔꯤ ꯁꯥꯗꯦ ꯑꯗꯨ ꯑꯩ ꯅꯪꯒꯤ ꯏꯆꯦꯕꯨꯔꯥ ꯍꯥꯏꯕꯀꯣ ꯑꯗꯨ ꯅꯨꯄꯤꯕꯨꯁꯨ ꯍꯥꯏꯍꯅꯣ ꯍꯥꯏꯅ ꯍꯥꯏꯕ ꯅꯪꯒꯤ ꯅꯆꯦꯅ ꯍꯥꯏꯕꯅꯦ ꯑꯩꯉꯣꯟꯗ ꯃꯥꯒꯤ ꯐꯣꯟ ꯌꯥꯗꯦ ꯍꯥꯏꯅ ꯑꯗꯨ ꯑꯩꯁꯨ ꯈꯪꯉꯦꯕ ꯑꯩ ꯂꯩꯕ ꯃꯇꯝꯗ ꯃꯤꯒꯤ ꯇꯦꯕ꯭ꯂꯦꯠ ꯄꯥꯏꯔꯒ ꯂꯩꯕꯅꯦꯕ ꯃꯥꯗꯣ
ꯑꯥꯎ ꯑꯗꯣ ꯑꯄꯥꯎ ꯑꯃꯗꯨ ꯈꯔ ꯅꯥꯒꯟꯕ ꯅꯨꯄꯥ ꯏꯀꯥꯡ ꯀꯥꯡꯕ ꯅꯨꯄꯥꯗꯨꯗꯤ ꯇꯧꯗꯕ꯭ꯔꯥ ꯀꯣ
ꯑꯗꯨ ꯇꯨꯃꯤꯟꯅ ꯂꯩꯏꯅꯦ ꯀꯔꯤ ꯇꯧꯕ꯭ꯔꯥ ꯑꯩꯁꯨ ꯑꯗꯨꯝ ꯀꯣꯜ ꯇꯧꯔ ꯇꯧ ꯇꯧ ꯇꯧ ꯍꯥꯏꯅꯤꯡꯅꯕꯀꯣ ꯃꯤꯁꯨ ꯑꯩꯅ ꯑꯗꯨꯝ ꯍꯥꯏꯅꯤ
ꯁꯨ ꯉꯥꯡꯕ ꯍꯥꯏꯕꯅꯤꯅ ꯑꯗꯨꯝ ꯌꯥꯒꯅꯤꯗ ꯄꯥꯃꯨ
ꯌꯥꯒꯅꯤꯅꯦ ꯇꯧꯔꯤꯗꯤ ꯑꯁ ꯑꯩꯗꯤ ꯍꯥꯏꯅꯤꯡꯉꯥꯏ ꯂꯩꯇꯦ ꯑꯩ
ꯎꯝ
ꯑꯅꯤ ꯑꯍꯨꯝꯔꯛ ꯍꯥꯏꯈ꯭ꯔꯕꯅꯦ ꯑꯗꯨꯒꯤ ꯑꯩꯅ ꯑꯃꯨꯛꯀ ꯍꯥꯏꯔꯗꯤ ꯑꯩꯁꯦ ꯃꯥꯕꯨ ꯑꯗꯨꯝ ꯍꯥꯏꯔꯒ ꯃꯥꯁꯦ ꯏꯔꯤꯇꯦꯠ ꯑꯣꯏꯒꯦꯔꯥ ꯍꯥꯏꯅꯁꯨ ꯈꯟꯕꯀꯣ
ꯑꯥ ꯑꯧ ꯑꯁ ꯈꯪꯗ꯭ꯔꯦꯗ
ꯎꯝ
ꯃꯥꯁꯨ ꯈꯔ ꯇꯧꯔꯗꯤ ꯐꯥꯗꯣꯏꯕ
ꯁꯦ ꯉꯁꯤꯀꯣ ꯌꯥꯝ ꯐꯠꯇꯕ ꯃꯥꯅꯦ ꯉꯁꯤ ꯑꯩ ꯀꯣꯜꯗꯣ ꯐꯖꯅ ꯄꯥꯏꯒꯦ
ꯑ ꯑꯩꯒꯤꯁꯨ ꯁꯨꯅꯦ ꯍꯧꯖꯤꯛ ꯃꯌꯥꯏꯗ ꯇꯥꯔꯒ ꯑꯃꯨꯛꯀ ꯄ꯭ꯔꯣꯛ ꯄ꯭ꯔꯦꯛ ꯄ꯭ꯔꯣꯛ ꯄ꯭ꯔꯦꯛ ꯇꯧꯋꯦꯅ ꯀꯛꯈ꯭ꯔꯦ ꯃꯇꯣꯝꯇ ꯇ ꯑꯁ ꯌꯥꯝ ꯅꯨꯡꯉꯥꯏꯈ꯭ꯔꯦ ꯑꯩꯒꯤꯁꯨ ꯉꯁꯤ
ꯑꯣ
ꯌꯥꯝ ꯋꯥꯔꯦ ꯏꯟꯇꯔꯅꯦꯠ ꯅꯨꯡꯉꯥꯏꯃꯟꯗꯕꯩ ꯉꯁꯤ
ꯑ ꯑꯗꯣ ꯁꯥꯔꯕꯔ ꯗꯥꯎꯟꯁꯨ ꯍꯥꯏꯔꯛꯑꯦꯀꯣ ꯀꯔꯤꯒꯤꯔꯥ
ꯍꯣꯏ ꯑꯁ ꯅꯪꯉꯣꯟꯗꯁꯨ ꯇꯧꯕ ꯌꯥꯝ ꯋꯥꯕꯅꯦꯍꯦ
ꯑꯩꯒꯤꯅꯦ ꯑꯗꯨꯝ ꯍꯥꯏꯕꯒꯤꯀꯣ ꯃꯤ ꯁꯤꯡꯁꯨ ꯑꯁ ꯅꯪꯉꯣꯟꯗ ꯋꯥꯔꯤ ꯐꯥꯎ